ꯍꯜꯂꯣ
ꯍ ꯇ
ꯑꯗꯨꯝ ꯐꯝꯃꯒ ꯂꯩꯌꯦ ꯅꯣꯏꯗꯤ
ꯑꯣ ꯆꯥꯛꯗꯤꯤ ꯆꯥꯔꯕꯣ
ꯀꯥꯜꯗꯦꯗ
ꯆꯥꯗ꯭ꯔꯤꯌꯦ
ꯍ
ꯑꯩꯍ ꯊꯦꯡꯉꯦ
ꯃ ꯅꯪꯗꯤ ꯆꯔꯔꯕꯣ
ꯍꯣꯏ ꯆꯥꯏ
ꯑ ꯈꯔ ꯏꯁꯅꯤ ꯇꯥꯔꯦ
ꯀꯕ
ꯀꯔꯤꯟ ꯊꯪ ꯆꯥꯔꯦ
ꯎꯝ ꯑꯩ ꯕꯤꯟꯁ ꯆꯥꯌꯦ
ꯑꯣ ꯍꯧꯖꯤꯛꯗꯤ ꯀꯦꯔꯕ
ꯆꯔꯆꯇꯤ ꯆꯠꯄ꯭ꯔꯣ
ꯑꯁ ꯑꯩ ꯆ ꯃꯄꯥꯟ ꯉ ꯅꯤ
ꯀꯔꯝ ꯀꯥꯟ ꯆꯥꯛ ꯆꯥꯅꯤ ꯑꯗꯨꯗꯤ
ꯎꯝ ꯎ ꯍꯧꯖꯤꯛ ꯄꯨꯡ ꯑꯃ ꯑꯅꯤ ꯑꯗꯨꯋꯥꯏꯗ ꯆꯥꯛꯑꯅꯤ
ꯎꯝ
ꯊꯅꯔꯅꯏ ꯇꯁꯦ
ꯀꯍꯕꯥ
ꯄꯗ꯭ꯔ
ꯍ
ꯑꯣ ꯍꯧꯖꯤꯛꯗꯤꯛ ꯀꯩꯗꯥꯎ ꯂꯩꯕ꯭ꯔꯥ
ꯎꯝ ꯉꯁꯤꯗꯤ ꯁꯟꯗꯦꯅꯤꯅ ꯑꯗꯨꯝ ꯁꯨꯝ ꯂꯩꯥꯛꯗ
ꯑꯣ
ꯀꯩꯁꯨ ꯇꯧꯅꯤꯡꯉꯥꯏ ꯂꯩꯇ꯭ꯔꯦ
ꯑꯣ ꯍꯣꯏ ꯄꯣꯏ ꯆꯠꯂꯣꯅꯦ ꯆꯠꯗꯅꯦꯗ
ꯎꯝ ꯀꯣꯏꯕ ꯆꯠꯄꯁꯨ ꯄꯩꯁꯥ ꯌꯥꯝꯕ ꯑꯗꯨꯒ ꯏꯃꯥꯟꯅꯕꯤ ꯌꯥꯝꯕꯗꯒꯤ ꯆꯠꯄ ꯅꯨꯡꯉꯥꯏꯕꯅꯤꯗ
ꯑ ꯊꯠꯅ ꯂꯩꯕ ꯅꯨꯡꯉꯥꯏꯇ꯭ꯔꯥ
ꯑ ꯅꯁꯨꯅꯅꯨꯡꯉ ꯃꯇꯝ ꯈꯔꯗꯤ ꯕꯣꯔꯤꯡꯁꯨ ꯆꯨꯑꯦ
ꯑ ꯊꯕꯛ ꯇꯧꯔꯤꯕ꯭ꯔꯣ
ꯍꯧꯖꯤꯛ꯭ꯔꯥ
ꯍ
ꯇꯥꯥꯎꯗꯦ ꯊ ꯑꯗꯨꯝ ꯆꯠ ꯇꯀ ꯐꯅ ꯇꯥꯕꯛꯅꯦ ꯍꯥꯏ ꯀꯦꯁꯨ ꯇꯗꯦ ꯁꯨꯝ ꯍꯧꯖꯤꯛꯇꯤ ꯐ꯭ꯔꯤꯗ ꯂꯥꯛꯏꯕꯅꯦ ꯑꯗꯨꯒꯤꯅꯤ ꯅꯠꯇ꯭ꯔꯗꯤ
ꯊꯕꯛ ꯌꯥꯝ ꯆꯤꯟꯗꯧ ꯃꯥꯜꯂꯦ ꯀꯣ
ꯁꯤꯗꯗꯗ ꯑꯗꯨꯝ ꯃ ꯄꯥꯟꯗ ꯂꯥꯏꯕ ꯊꯕ ꯇꯄꯖ ꯑꯗꯨꯣ ꯀꯁꯇ ꯃꯥꯁꯨꯣꯂꯗꯦ ꯐꯗ ꯐꯉꯒ ꯁꯝꯕ ꯋꯥꯕꯒꯤ ꯍꯧꯖꯤꯛ ꯆꯠ ꯇꯀ ꯐꯣꯟ ꯃ ꯁꯝꯗ ꯅꯃꯅꯤ
ꯑꯥ ꯃꯄꯥꯟꯗ ꯂꯩꯕꯁꯤꯡꯕꯨ ꯋꯥꯔꯤ ꯁꯥꯕ ꯌꯥꯝ ꯐꯪꯉꯦ
ꯑ ꯑꯗꯨ ꯌꯥꯝ ꯐ ꯇꯗꯤ
ꯑꯗꯣ ꯎꯝ ꯃꯣꯔ ꯃꯣꯔꯅꯤꯡꯒꯤ ꯄꯨꯡ ꯑꯃꯒꯨꯝꯕꯗ ꯆꯥꯔꯗꯤ ꯅꯨꯡꯗꯥꯡꯒꯤꯗꯤ ꯀꯌꯥ ꯆꯥꯕ꯭ꯔꯥ ꯄꯨꯡ ꯀꯌꯥꯗ ꯆꯥꯕ꯭ꯔꯥ
ꯎ ꯗꯥꯥꯟꯁꯦ ꯄꯨꯡ ꯑꯜꯋꯦꯟꯗꯃ ꯁꯥꯔ
ꯎ ꯑꯗꯨꯗꯤ ꯑꯥꯁ ꯇꯦꯟꯒꯤ ꯇꯦꯟꯒ ꯄꯨꯡ ꯑꯃꯒꯤ ꯗꯤꯐ꯭ꯔꯦꯟꯁꯇꯤ ꯌꯥꯝ ꯂꯩ ꯄꯀꯣ
ꯍ
ꯎꯝ ꯆꯥꯡ ꯂꯥꯡꯔꯝꯒꯅꯦ
ꯑꯗꯨꯝ ꯗꯦꯜꯂꯤ ꯑꯗꯨꯝ ꯔꯨꯇꯤꯟ ꯇꯧꯕꯒꯤ ꯀ ꯆꯥꯛꯁꯨ ꯂꯥꯝꯖꯩ ꯀꯔꯤꯁꯨ ꯊꯦꯡꯗꯅꯕ ꯇꯧꯕꯅꯤꯅꯦ ꯑꯗꯨꯨꯝ ꯆꯥꯛ ꯂꯥꯑꯝꯅꯤ ꯑꯗꯨꯨꯝ ꯆꯠꯂꯒ ꯆꯥꯕꯤ ꯌꯥ
ꯑꯩꯗꯤ ꯆꯥꯛ ꯂꯥꯝ ꯉꯟꯕꯒꯦ
ꯎꯝ ꯍ
ꯑꯦ ꯇꯔꯦ
ꯍꯥ
ꯍꯩ
ꯑꯣ ꯍꯥꯎ꯭ꯔ
ꯎꯝ ꯍ
ꯎ ꯐ
ꯑꯩꯗꯤꯨꯡ ꯄ ꯑ ꯇꯔꯦꯠ ꯃꯈꯥꯏꯒꯨꯝꯕ ꯎ ꯅꯤꯄꯥꯟꯒꯨꯝꯕꯗ ꯆꯥꯔꯁꯤꯀꯣ
ꯍ
ꯁꯥꯔꯁꯨ ꯀꯣꯂꯦꯖꯇ ꯄꯨꯡ ꯑꯅꯤꯒꯨꯝꯕ ꯌꯥꯎꯔꯗꯤ ꯆꯥꯛ ꯂꯥꯝꯒꯟꯕ ꯇꯧꯋꯦ ꯍꯥꯏꯗꯤ
ꯎ ꯑ ꯑꯣꯦ ꯑꯗꯨ ꯊꯔꯤ ꯅꯣꯏ ꯃꯕꯥꯅꯕꯤ ꯃꯕꯥꯅꯕꯤ ꯃꯅꯥꯛꯇ ꯂꯩꯈ꯭ꯔꯕ꯭ꯔꯣ ꯃꯃ ꯀꯔꯗ ꯅꯣꯏ ꯅꯪꯗꯗ ꯂꯩꯗꯦ
ꯍꯥ ꯔꯤꯟꯗ ꯑꯣꯏꯕꯒꯤ
ꯑ
ꯌꯨꯝ ꯆꯠꯄ ꯐꯪꯗ꯭ꯔꯦ ꯚꯦꯀꯦꯁꯟ ꯑꯣꯏꯔꯁꯨ
ꯑꯣ ꯑꯗꯨꯝ ꯀꯣꯆꯤꯡ ꯇꯝꯕ꯭ꯔꯥ ꯀꯣꯆꯤꯡ ꯆꯠꯄ꯭ꯔꯥ
ꯑꯩ ꯀꯣꯂꯦꯖ ꯆꯠꯂꯦ
ꯎꯝ ꯐꯗ ꯑ ꯀ ꯆ ꯀꯥ ꯍꯧꯔꯦ ꯅꯣꯏꯗꯤ ꯌꯥꯝ ꯇꯥꯏꯑꯦ ꯌꯥꯝ ꯍꯣꯟꯟꯅꯀꯣ ꯃꯤ ꯑꯃ ꯑꯣꯏꯅꯕ
ꯍꯥ
ꯑꯈꯣꯗꯤ ꯃꯤꯁꯨ ꯑꯣꯏꯔꯛꯇ꯭ꯔꯦ
ꯑꯥ ꯗꯤ ꯑꯣꯂꯀꯅꯤꯗꯥ
ꯃꯣꯏꯗꯤ ꯑꯗꯨꯝ ꯀꯔꯤ ꯍꯥꯏꯗ ꯑꯗꯨꯝ ꯊꯕꯥꯛ ꯌꯥꯅ ꯑꯗꯨꯝ ꯀꯔꯤ ꯍꯥꯏꯁꯤꯔꯦ ꯑꯗꯨꯝ ꯇꯕ ꯊꯗ ꯂꯥꯏꯕꯅꯦ ꯑꯣꯏꯣꯏꯗꯦ ꯅꯣꯏꯗꯤ ꯑꯗꯨꯝ ꯊꯝꯅ ꯁꯨ ꯐꯥꯏꯦ ꯐꯗꯤꯝ ꯐꯝꯂꯒ ꯁꯔꯥꯛꯂ ꯑꯗꯨꯝ ꯑꯩꯣꯏꯅꯤꯉꯥꯏ ꯀꯃ
ꯀꯣꯏꯗꯤ ꯊꯕꯥ ꯁꯨ ꯇ꯭ꯔꯁ
ꯑꯩꯈꯣꯏꯁꯨꯣ ꯃꯤ ꯃꯤ ꯑꯃꯒꯤ ꯁꯤꯅꯔꯤꯕꯨ ꯑꯩꯒꯤꯅꯦ ꯍꯥꯏꯔꯒ ꯉꯥꯏꯕꯒ ꯆꯞ ꯃꯥꯟꯅꯩ ꯍ ꯍꯂꯦ ꯏꯁꯀꯥꯕꯁꯦ ꯄꯩꯁꯥꯅꯤꯕꯩ ꯌꯥ
ꯎꯝ
ꯃꯣꯏ ꯁꯦꯂꯔꯤ ꯐꯪꯗ꯭ꯔꯗꯤ ꯑꯩ ꯐꯪꯗ꯭ꯔ ꯑꯩ ꯐꯪꯗꯕꯒꯤ ꯃꯥꯟꯅꯅꯕꯗꯣ
ꯎꯝ
ꯅꯪꯒꯤ ꯃꯤꯡ ꯌꯨꯖꯣꯏ ꯅꯦꯝꯁꯦ
ꯍꯣꯏ
ꯑꯩ ꯍꯥꯏꯦ ꯑꯩꯒꯤ ꯍꯥꯏꯕꯗꯤ ꯑꯩꯒꯤ ꯕ꯭ꯔꯗꯔ ꯑꯃ ꯎꯝꯁꯣꯏꯗ ꯂꯩꯔꯒ ꯖꯨꯟ ꯗꯦꯠ ꯑꯩꯠꯇꯗꯒꯤ ꯃꯄꯥꯟ ꯆꯠꯈ꯭ꯔꯕ ꯀꯣ
ꯑꯣ
ꯃꯥꯒꯤ ꯃꯤꯡ ꯌꯥꯝ ꯃꯥꯟꯕꯒꯤ ꯑꯩꯗꯣ ꯃꯥ ꯑꯣꯏꯔ ꯃꯥ ꯄꯥꯏꯈꯠꯀꯗ꯭ꯔꯥ ꯍꯥꯏꯅ ꯑꯥꯏꯗꯤ ꯈꯥꯟꯗꯉ ꯂꯩꯅꯦ
ꯒꯦꯃꯤ ꯁꯦ ꯌꯥꯝꯅꯩꯌꯦ ꯑꯩ ꯑꯩ ꯈꯛꯇ ꯅꯠꯇꯦ ꯑꯦꯛꯇꯥꯔꯁꯨ ꯂꯩꯌꯦ ꯍꯣꯏ ꯍꯣꯏ ꯑꯦ ꯇꯔꯁꯨ ꯂꯥꯏꯌꯦꯦ ꯑꯒ ꯃꯌꯥꯝ ꯌꯥꯝ ꯂꯩꯌꯦ
ꯁꯤ
ꯑꯗꯨꯕꯅꯤꯗ ꯄꯣꯄꯨꯂꯔ ꯑꯣꯏꯕ ꯃꯤꯡ ꯄꯥꯏꯕꯅ
ꯌꯥꯝ ꯃꯟꯥꯟꯕꯒꯤ ꯑꯇꯣꯞꯄ ꯎꯝ ꯑꯇꯣꯞꯄ ꯊꯝꯖꯔ ꯈꯔ ꯃ
ꯍꯧꯖꯤꯛ ꯑꯗꯨꯝ ꯀꯣ ꯇꯥꯔꯗꯤ ꯃꯣꯏ ꯑꯗꯨꯃꯥꯏ ꯍꯥꯎꯋꯦ ꯅꯪ ꯇꯥꯗꯔꯥ ꯑ ꯌꯣꯟ
ꯑꯣ ꯑ ꯍꯣꯏ ꯍꯥꯏꯈ꯭ꯔꯣ
ꯃꯣꯏꯅ ꯑꯗꯨꯝ ꯍꯥꯏꯥꯟꯅꯪ
ꯍꯧꯖꯤꯛ ꯑꯦꯛꯇꯔ ꯑꯣꯏꯗ꯭ꯔꯁꯨ ꯈꯔ ꯂꯩꯥꯏꯔꯒ ꯑꯣꯏꯔꯗꯤ ꯂꯣꯏꯔꯦꯅ
ꯎ
ꯑꯗꯣ ꯅꯣꯏꯁꯦ ꯃꯄꯥꯟꯗ ꯂꯩꯔꯁꯨ ꯑ ꯑꯩꯈꯣꯏ ꯁꯥꯏꯗ ꯑꯗꯨꯝ ꯊꯣꯛꯇꯤ ꯊꯣꯛꯄ꯭ꯔꯥ
ꯍ ꯀꯥꯁ ꯌꯥꯒꯔꯦ
ꯎꯝ ꯑꯗꯣ ꯎꯝ ꯀꯩꯅꯣ ꯀꯣꯔꯟꯒꯨꯝꯕꯗꯤ ꯆꯥꯕ ꯌꯥꯝ ꯐꯪꯕ ꯑꯣꯏꯔꯣꯏ ꯑꯣꯏ ꯑꯣꯏꯕ꯭ꯔꯣ
ꯀꯣꯟ ꯍꯥꯏ
ꯀꯣꯟꯅ ꯍꯥꯏꯕꯗꯤ ꯎꯝ ꯑꯩ ꯃꯩꯇꯩꯅꯣꯗ ꯈꯪꯗꯦ ꯃꯦꯠꯁ ꯍꯥꯏꯕꯗꯣ
ꯑ ꯑꯣ ꯍꯣ ꯍ ꯍꯣꯏꯥꯎ ꯁꯤꯉ
ꯑꯩꯈꯣꯏ ꯁ꯭ꯋꯥꯗꯒꯤꯗꯤ ꯆꯥꯕ ꯐꯪꯂꯉꯨꯔꯦꯀꯣ ꯅꯣꯏꯗꯣ
ꯐꯪꯁꯨ ꯍꯥꯎꯗꯕ ꯃꯗ
ꯍꯣꯏ ꯍꯣꯏ ꯀꯨꯏꯅ ꯊꯝꯈ꯭ꯔꯕꯅꯤꯅꯀꯣ
ꯏꯁꯅꯥ ꯏ ꯋꯥ ꯃ ꯀꯦ ꯊꯕꯗꯤ
ꯎꯝ ꯑꯩꯁꯨ ꯎꯝ ꯑ ꯀꯩꯅꯣ ꯑꯃ ꯑꯃꯗꯣ ꯑꯩꯈꯣꯏꯗ ꯌꯥꯝ ꯆꯠꯅꯕꯗꯣ ꯀꯩ ꯃꯃꯤꯡ ꯀꯥꯎ ꯍꯣꯏ ꯌꯣꯟꯆꯥꯛꯇꯣ ꯀꯣ
ꯎꯝ
ꯍꯤꯟ ꯆꯥꯛ ꯃ ꯃꯇꯝꯅ ꯗꯤ ꯃꯄꯥꯟꯗ ꯂꯩꯕꯁꯤꯡꯒꯤ ꯌꯥꯝ ꯊꯕꯅꯤ ꯊꯥꯔꯁꯨ ꯀꯨꯏꯅ ꯊꯝꯕꯒꯤ ꯐꯥꯎꯗ꯭ꯔꯦ ꯍꯥꯏꯅ ꯃꯣꯏꯗ ꯑꯗꯨꯝ ꯍꯥꯏꯌꯦ
ꯎꯝ
ꯍ ꯌꯥꯗ
ꯍ
ꯗꯤ ꯃꯇꯥꯡꯁꯨꯕꯅꯤꯣ
ꯎꯝ ꯃꯇꯝ ꯀꯨꯏꯈ꯭ꯔꯗꯤ ꯍꯥꯎꯗꯕ ꯃꯥꯜꯂꯦ ꯄꯣꯠꯁꯤꯡꯁꯦ
ꯑ ꯇꯥꯅꯁꯨ ꯇꯥ ꯀꯦ ꯇꯃ ꯗꯠꯇꯥꯅꯤꯇ
ꯇꯃꯂꯗꯤ ꯎꯝ ꯂꯧꯕꯤꯒꯅꯨ ꯍꯥꯏꯕꯗꯤ ꯌꯥꯝ ꯍꯥꯎꯁꯨ ꯍꯥꯎꯗꯕꯅꯤꯅꯀꯣ
ꯎꯝ ꯑꯗꯨ ꯇꯥꯅꯤꯡꯗꯤ ꯇꯥꯅꯤꯡꯕ ꯑꯗꯨꯒꯤ ꯂꯧꯔꯅꯤ
ꯑꯁ ꯆꯥꯅꯤꯡꯉꯁꯨ ꯑꯩꯈꯣꯏꯗꯁꯨ ꯀꯣꯜ ꯇꯧꯔꯛꯑꯣꯗꯥ ꯊꯥꯕꯤꯕ ꯌꯥꯏꯌꯦꯦ
ꯑꯦ ꯑꯗꯨꯗꯤ ꯑꯗꯨꯝ ꯄꯥꯎ ꯐꯥꯎꯅꯔꯒ ꯂꯩꯔꯁꯦ ꯑꯗꯨꯗꯤ
ꯑꯩꯁꯨ ꯑꯗꯨꯝ ꯊꯥ
ꯅ ꯅ ꯊꯕ ꯔꯥꯛꯗꯤ ꯅꯣꯏꯅ ꯊꯥꯕ ꯌꯥꯏꯀꯣ
ꯎꯝ ꯑꯩꯁꯨ ꯑꯩꯈꯣꯏ ꯗꯗꯥ ꯍꯣꯏ ꯑꯩꯈꯣꯏ ꯇꯤꯆꯦ ꯍꯣꯏ ꯃꯄꯥꯟꯗ ꯂꯩꯕꯅꯤꯅꯀꯣ
ꯍꯣꯏ
ꯑ ꯃꯣꯏꯒꯤ ꯌꯥꯝ ꯊꯥꯏꯌꯦꯣꯏ ꯃꯣꯏ ꯆꯥꯅꯤꯡꯕꯗꯣ ꯄꯥꯜꯂꯤꯕꯁꯤꯡꯗ
ꯍ ꯑꯗꯨꯗꯤ ꯌꯥꯝ ꯐꯩꯀꯣ ꯅꯪ ꯅꯕꯨꯣꯛ ꯌꯥꯝ ꯐꯩ
ꯍꯦ ꯃꯣꯏꯅꯁꯨ ꯄꯩꯁꯥ ꯊꯥꯔꯛꯄꯅꯤꯗ ꯑꯩ ꯑꯩ ꯈꯛꯇꯒꯤ ꯑꯣꯏꯕ ꯉꯝꯗꯦ
ꯑꯣ
ꯍꯣꯏꯅ ꯄꯤꯕꯅꯤꯅ ꯑꯩꯁꯨ ꯊꯥꯕ ꯊꯥꯗꯕ ꯌꯥꯗꯕ ꯍ ꯇꯥꯡꯗꯤ ꯇꯥꯡꯉꯦ ꯍꯥꯏꯕꯗꯤ ꯑꯁꯤꯒꯨꯝꯕ ꯊꯥꯔꯗꯤ ꯄꯣꯁꯇ ꯄꯤꯕꯅꯤꯅꯀꯣ
ꯎꯝ ꯎꯝ
ꯑꯗꯨꯗ ꯄꯤꯔꯗꯤ ꯈꯔ ꯐꯕꯖꯥ
ꯎꯝ ꯄꯣꯠꯇꯣ ꯌꯥꯝꯅꯗꯤ ꯇꯥꯡꯕꯅꯤ
ꯍꯣꯏ ꯑꯩꯗꯣ ꯎꯝ ꯅꯍꯥꯟꯗꯣ ꯑ ꯀꯦꯖꯤ ꯑꯦꯠ ꯊꯥꯕꯀꯣ
ꯍꯣꯏ
ꯑ ꯂꯤꯁꯤꯡ ꯑꯃ ꯈꯔ ꯍꯦꯜꯂꯒ ꯂꯧꯈ꯭ꯔꯦ
ꯑꯣ
ꯛꯄꯣꯁꯗ ꯌꯣꯟꯆꯥꯛꯒꯨꯝꯕ ꯑꯩꯁꯨ ꯌꯥꯝ ꯊ ꯀꯩꯅꯣ ꯆ ꯃꯔꯨ ꯈꯔ ꯑ ꯗꯥꯏꯔꯦꯛ ꯑꯣꯏꯕꯁꯨ ꯈꯪꯕ꯭ꯔꯥ
ꯍꯣꯏ ꯍꯣꯏ ꯍ ꯎꯝ ꯎꯝ ꯑꯗꯨꯗꯤ ꯅꯪꯕꯨ ꯄꯥꯎ ꯐꯥꯎꯅꯒꯅꯤ ꯊꯣ
ꯑꯩꯁꯨ ꯌꯨꯝ ꯆꯠꯇ꯭ꯔꯗꯤ ꯐꯪꯗꯦ
ꯆ ꯑꯗꯨ ꯎꯝ ꯅꯕꯖꯔꯗ ꯐꯪꯗ꯭ꯔꯕꯣ